ꯍꯜꯂꯣ
ꯎꯝ ꯇꯥꯕ꯭ꯔꯣ
ꯇꯥꯏ ꯇꯥꯏ
ꯔꯧꯔꯤꯅꯣ
ꯇꯨꯃ ꯍꯒ ꯇꯔꯤꯑꯦ
ꯍꯅ ꯊꯦꯡꯉꯦ ꯊꯦꯡꯉꯦ
ꯃꯂꯦꯅꯦ
ꯑ ꯍꯦ ꯄꯨꯡꯨꯡ ꯑꯥ ꯌꯥꯎꯔꯦ ꯀꯗꯤ ꯑꯅꯤ ꯏꯔ ꯇꯣ ꯃꯒ ꯍꯒ ꯀ꯭ꯔ
ꯅꯪꯅꯦ ꯑꯗꯨ ꯑꯗꯨꯗ
ꯎꯝ ꯍ ꯍ ꯈꯥꯏ ꯋꯥꯏꯗ ꯍꯧꯒꯂꯒ ꯑꯃꯨꯛꯀ ꯕꯣꯜ ꯌꯦꯡꯉꯦ ꯑꯃꯨꯛꯀ ꯇꯨꯝꯃꯒ ꯑꯃꯨꯛꯀ ꯍꯧꯒꯠꯂꯛꯕꯅꯤ
ꯇꯨꯝꯕ ꯁꯨꯡꯌꯥ ꯌꯥꯗꯕ ꯍꯥꯏꯇꯥꯔꯦ
ꯎ ꯀꯩꯒꯤꯅꯣ ꯌꯥꯝ ꯅꯨꯡꯉꯥꯏꯇꯕ ꯂꯩꯕ ꯖꯥꯠꯔꯥ
ꯂ ꯌꯥꯝ ꯂꯩꯔꯦꯅꯦ ꯏꯁꯇ꯭ꯔꯦꯁ ꯌꯥꯝ ꯂꯩꯔꯦꯅꯦꯗꯅꯦ
ꯑꯩꯈꯅ ꯈꯥꯏꯗꯣ ꯀꯌꯥꯔ
ꯋꯥꯈꯜꯅ ꯅꯥꯔꯅꯦ
ꯀꯅꯥꯒꯤꯗꯃ
ꯈꯪꯗꯦ ꯑꯩ
ꯋꯥꯈꯅꯥ ꯔ ꯀꯗꯁ ꯃꯔꯝ ꯑꯃꯗꯤ ꯂꯩꯔꯝꯅꯤꯗ
ꯆꯁ ꯂꯩꯇꯦ ꯂꯩꯇꯦ ꯅꯪ ꯉꯥꯗ꯭ꯔꯣ
ꯑ
ꯅꯪꯗꯤ ꯅꯥꯟꯗ꯭ꯔꯣ
ꯑꯩꯗꯤꯟꯗ ꯑꯗꯨꯁꯥꯏ ꯉꯁꯥꯏꯗꯨꯗꯤ ꯑꯁ ꯑꯣ ꯀꯧ ꯉꯝꯂꯣꯏꯗ꯭ꯔ ꯍꯥꯏꯅ ꯅꯥꯒꯤ ꯅꯥꯒꯤ ꯇꯧꯔꯕꯅꯤꯅ ꯉꯝꯕꯅꯤꯅ ꯅꯥꯗ꯭ꯔꯦ
ꯀꯅꯥꯅ ꯉꯝꯒꯦ
ꯑꯔꯖꯦꯟꯇꯤꯅꯥ
ꯀꯌꯥ ꯀꯌꯥꯗ ꯉꯝꯃꯤꯅꯣ
ꯊ꯭ꯔꯤ ꯇꯨ
ꯑꯁ
ꯃꯣꯏꯁꯨ ꯉꯁꯤꯁꯦ ꯐꯖꯅ ꯁꯥꯟꯅꯥꯌꯦꯕꯀꯣ ꯃꯣꯏ ꯇꯤꯝꯃꯅꯤ ꯅꯨꯡꯉꯥꯏ ꯌꯦꯡꯉꯨ ꯅꯨꯡꯉꯥꯏ ꯗꯇꯥ ꯗꯇꯥ ꯌꯦꯡꯕ ꯂꯣꯏꯔꯗꯅ ꯑꯃꯨꯛꯀ ꯑꯦꯁꯔꯥ ꯍꯜꯒ ꯏꯅꯤ ꯀ
ꯍ
ꯎ
ꯅꯦꯠ ꯌꯥꯝ ꯆꯥꯏ ꯍꯥꯏꯕꯅꯦ
ꯎꯝ ꯃꯣꯏꯗꯣ ꯀꯔꯤ ꯍꯥꯏꯁꯤꯔ ꯑꯦꯛꯁꯇ꯭ꯔꯥ ꯇꯥꯏꯝ ꯁꯅꯥꯕꯨꯕꯣ
ꯑ ꯃꯤꯅꯤ ꯀꯌꯥ ꯍꯥꯄꯤꯅꯣ
ꯀꯨꯟꯃꯉꯥ ꯀꯨꯟꯃꯉꯥ ꯐꯣꯔꯇꯤ ꯐꯥꯏꯚ
ꯆꯁ ꯅꯥꯏꯔꯅꯦ ꯑꯗꯨꯗ
ꯎ ꯐꯣꯔꯇꯤ ꯐꯥꯏꯚ ꯍꯥꯏꯕ ꯋꯥꯅꯦ ꯄꯨꯡ ꯄꯨꯡ ꯑꯃꯒꯤ ꯆꯥꯡꯗꯅꯦꯕ ꯑꯃꯨꯛ ꯀꯛꯑꯦ ꯑꯦꯛꯁꯇ꯭ꯔꯥ ꯇꯥꯏꯝꯁꯦ ꯅꯥꯕꯗꯣ ꯏꯕꯗꯤ ꯑ ꯑ ꯑꯦꯛꯁꯇ꯭ꯔꯥ ꯇꯥꯏꯝ ꯄꯤꯕꯗꯣ ꯑꯃꯨꯛꯀ ꯑꯦꯛꯁꯇ꯭ꯔꯥ ꯑꯦꯗꯤꯁꯅꯦꯜ ꯇꯥꯏꯝ ꯍꯥꯏꯅ ꯑꯃꯨꯛꯀ ꯄꯤꯕꯅꯦꯕ
ꯑꯣ ꯈꯪꯗꯦꯗ
ꯃꯣꯏ ꯍꯥꯏꯗ꯭ꯔꯦꯁꯟ ꯕ꯭ꯔꯦꯛ ꯀꯩ ꯀꯩꯅꯣ ꯂꯩꯔꯅꯤ ꯁꯨꯃꯥꯏꯅ ꯇꯧꯔꯅꯤ ꯑꯗꯨꯒ ꯁꯤꯛꯁꯇꯤ ꯃꯤꯅꯦꯠꯁ ꯅꯥꯏꯟꯇꯤ ꯅꯥꯏꯟꯇꯤ ꯃꯤꯅꯤꯠꯁ ꯇꯒꯤ ꯑꯦꯠ ꯃꯤꯅꯤꯠꯁ ꯀꯨꯝꯕ ꯍꯥꯞꯄꯒꯨꯝꯕ ꯑꯗꯨꯃꯥꯏ ꯇꯧꯔꯗꯤ ꯑꯁ ꯄꯨꯡ ꯑꯅꯤ ꯄꯨꯡ ꯑꯅꯤꯒꯤ ꯆꯥꯡꯗꯅꯦ ꯀꯩꯅꯣ ꯉꯁꯤ ꯂꯣꯔꯤꯁꯦ ꯑꯗꯨꯒꯤ ꯑꯁ ꯅꯦꯠꯁꯨ ꯂꯣꯏꯁꯤꯟꯕ ꯋꯥꯅꯤ ꯑꯗꯨꯝ ꯃꯦꯠꯁꯀꯤ ꯃꯇꯨꯡꯗ ꯏꯟꯂꯦꯗꯥ ꯑꯗꯨꯝ ꯅꯥꯏꯟꯇꯤ ꯃꯤꯅꯤꯠꯁ ꯁꯥꯟꯅꯕꯅꯦꯕꯀꯣ
ꯑꯣ
ꯑꯗꯨꯗ ꯍꯥꯏꯗ꯭ꯔꯦꯁꯟ ꯕ꯭ꯔꯦꯛ ꯑꯅꯤ ꯂꯩꯅꯤ ꯑꯗꯨ ꯗꯨꯝ ꯗꯨ ꯃꯣꯏ ꯗ꯭ꯔꯣ ꯇꯥꯔꯗꯤ ꯄꯦꯅꯥꯜꯇꯤ ꯄꯤꯕꯅꯦꯕ ꯑꯣ ꯑꯦꯛꯁꯇ꯭ꯔꯥ ꯇꯥꯏꯝ ꯑꯃꯨꯛꯀ ꯄꯤꯕꯅꯦꯕꯀꯣ ꯑꯦꯛꯁꯇ꯭ꯔꯥ ꯇꯥꯏꯝ ꯄꯤ ꯗꯨꯀꯥꯟꯗ ꯑꯗꯨꯝ ꯗ꯭ꯔꯣ ꯆꯠꯂꯦ ꯍꯥꯏꯗꯤ ꯄꯦꯅꯥꯜꯇꯤ ꯇꯧꯔꯅꯤ
ꯑꯗꯨ ꯐꯦꯅꯥꯜꯇꯤꯗ ꯐꯥꯎꯅ ꯗ꯭ꯔꯣ ꯇꯥꯔꯦ ꯍꯥꯏꯔꯗꯤ ꯀꯣꯏꯟ ꯇꯣꯁ ꯇꯧꯒꯗꯧ ꯃꯥꯜꯂꯦ ꯑꯗꯨ ꯐꯥꯎꯕꯗꯤ ꯊꯦꯡꯅꯗ꯭ꯔꯤ
ꯍꯥ
ꯎꯝ
ꯑꯩꯁꯨ ꯀꯌꯥꯗꯤ ꯈꯪꯗꯦ
ꯎꯝ ꯕꯣꯜ ꯌꯦꯡꯂꯨꯒꯦꯅ ꯉꯔꯥꯡꯗꯣ ꯉꯟꯅ ꯇꯨꯝꯃꯦ ꯍꯧꯂꯦ ꯣꯣꯌ ꯑꯣꯏꯔ ꯇꯨꯝꯃꯦ ꯑꯃꯨꯛꯀ ꯍꯧꯒꯠꯂꯦ ꯍꯧꯖꯤꯛꯁꯦ ꯇꯟꯗꯅ ꯂꯩꯔꯦ ꯆꯥꯛ ꯌꯦꯟꯁꯥꯡꯁꯨ ꯊꯣꯡꯕ ꯇꯥꯟꯗꯅ
ꯊꯣꯡꯗ꯭ꯔꯤꯕꯣ
ꯊꯣꯡꯗ꯭ꯔꯤ
ꯀꯩ ꯃꯊꯦꯜ ꯊꯣꯡꯗꯣꯏꯔꯥ
ꯈꯪꯗꯦ ꯕꯣꯜ ꯉꯝꯕꯅꯤꯅ ꯀꯩ ꯇꯧꯁꯤꯔꯥ ꯈꯜ ꯈꯜꯂꯒ ꯂꯩꯅꯤ ꯑꯣꯛꯁꯔꯥ ꯑꯣꯀꯁꯔꯥ ꯁꯟꯁꯔꯥ ꯇꯧꯁꯦꯔꯥ ꯂꯩꯦ
ꯄꯩꯁꯥ ꯊꯥꯅꯕ꯭ꯔꯥꯕ
ꯄꯩꯁꯥꯕꯨꯗꯤ ꯊꯥꯟꯅꯗꯦꯗꯥ
ꯑꯦ ꯐꯪꯁꯨ ꯐꯪꯗꯕꯗ ꯀꯔꯤꯒꯤꯔꯥ
ꯃꯤ ꯈꯔ꯭ꯗꯤ ꯊꯥꯅꯁ ꯍꯥꯏꯕꯅꯦ ꯑꯗꯣ ꯑꯥꯔꯖꯦꯟꯇꯤꯅꯥ ꯉꯝ ꯇꯧ-ꯂꯧꯔꯅꯤ ꯍꯥꯏꯕ ꯃꯤ ꯂꯩꯌꯦꯕꯣ ꯑꯗꯨ ꯅꯣꯏ ꯄꯩꯁꯥ ꯊꯥꯅꯗꯦꯕ ꯉꯝꯂꯅꯤ ꯍꯥꯏꯕ ꯄꯣꯠ ꯅꯪ ꯄꯩꯁꯥ ꯃꯥꯡꯍꯟꯅꯤꯡꯗꯕꯗꯣ ꯁꯞꯄꯣꯔꯗꯤꯇꯤ ꯇꯧꯅꯤꯡꯗꯕ
ꯃꯤꯗꯤ ꯄꯩꯁꯥ ꯃꯌꯥꯝ ꯃꯌꯥꯝ ꯊꯥꯅꯕꯅꯦ
ꯍꯣꯏ ꯑꯩꯗꯤ ꯉꯁꯤꯒꯤ ꯃꯦꯠꯁꯦ ꯑꯥ ꯀꯩ ꯍꯥꯏꯁꯤꯔꯥ ꯁꯤꯅ ꯂꯧꯔꯅꯤ ꯍꯥꯏꯕꯁꯦ ꯑꯗꯨꯝ ꯈꯪꯉꯦꯕꯀꯣ
ꯈꯪꯕ ꯉꯝꯕ꯭ꯔꯣ
ꯍꯣꯏ ꯃꯣꯏ ꯍꯥꯏꯕꯗꯤ ꯑꯗꯨꯝ ꯂꯤꯛ ꯒ꯭ꯔꯥꯎꯟꯒꯤ ꯀꯩꯅꯣꯝꯗ ꯌꯦꯡꯂꯛꯄ ꯀꯥꯟꯗꯀꯣ ꯕꯣꯜ ꯐꯖꯕ ꯂꯣꯏ ꯗꯥꯎꯗꯤ ꯗꯥꯎꯅꯤꯗ ꯑꯗꯨ ꯑꯣꯏꯁꯨ ꯑꯩ ꯉꯁꯤ ꯌꯦꯡꯀꯥꯟꯗ ꯑꯁ ꯉꯝꯂꯣꯏꯗꯕ ꯖꯥꯠ꯭ꯔꯥ ꯍꯥꯏꯅ ꯈ ꯈꯜꯂꯒ ꯗꯥꯑꯣ ꯑꯗꯨꯝ ꯌꯥꯏ ꯍꯥꯏꯇꯥꯔꯦ
ꯃꯥ ꯑꯗꯨꯁꯨ ꯄꯨ꯭ꯔꯥ ꯀꯦꯅꯣꯗꯅꯤ ꯏ ꯂꯥꯛꯇꯣ ꯊ꯭ꯔꯤ ꯇꯨꯅꯤꯅ ꯑꯃꯈꯛꯇꯪ ꯆꯜꯍꯧꯗ꯭ꯔꯒꯗꯤ
ꯎꯝ ꯎꯝ ꯑꯗꯣ ꯑꯦꯛꯁꯇ꯭ꯔꯥ ꯇꯥꯏꯝ ꯄꯤꯕꯗꯣ ꯇꯨ ꯇꯨꯅꯦꯕꯀꯣ ꯇꯨ ꯇꯨ ꯇꯕ ꯀꯥꯟꯗ ꯃꯣꯏ ꯂꯥꯁ ꯑꯋꯥꯔ ꯍꯥꯏꯕ ꯇꯥꯔꯦ ꯑꯗꯨ ꯑꯗꯨꯣꯝꯇꯣꯝꯗ ꯒꯣꯜ ꯑꯃꯨꯛꯀ ꯆꯪꯈꯤꯕ ꯋꯥꯅꯤ ꯃꯣꯏꯁꯨ ꯑꯃꯨꯛꯀ ꯑꯁ ꯂꯥꯁ ꯑꯋꯥꯔꯗꯤ ꯃꯣꯏꯁꯨ ꯑꯦ ꯇꯦꯛꯀꯤꯡ ꯐꯖꯅ ꯇꯧꯗꯤ ꯇꯧꯔꯦꯗ ꯄꯥꯏ ꯂꯩꯇ꯭ꯔꯦ ꯃꯥꯦ ꯑꯗꯨꯝ ꯕꯦꯒꯛꯇꯣ ꯄꯦꯛꯀꯤꯡ ꯇꯧꯔꯒ ꯌꯨꯝ ꯍꯟꯅꯤꯡꯉꯥꯏ ꯇꯧꯔꯝꯒꯅꯤ
ꯃꯌꯨꯝ ꯍꯟꯈ꯭ꯔꯅꯦꯕ
ꯍꯣꯏ ꯃꯣꯏꯗ ꯅꯒꯥꯎꯅꯦꯕꯀꯣ ꯍꯦꯛ ꯉꯝꯗ꯭ꯔꯕ ꯑꯗꯨꯝ ꯇꯣꯛꯈ꯭ꯔꯅꯤ
ꯃꯣꯏꯒꯤ ꯍꯥꯏꯗꯤ ꯃꯣꯏꯅ ꯁꯤꯖꯤꯟꯅꯕ ꯃꯌꯥꯝꯗꯣ ꯄꯨꯕ ꯉꯝꯗꯦ ꯍꯥꯏꯕ꯭ꯔꯥ ꯀꯩꯅꯣꯝ ꯍꯥꯏꯕꯅꯦ
ꯍꯣꯏ ꯃꯣꯏꯗꯣ ꯀꯩꯅꯣ ꯋꯥꯔꯜ ꯀꯞ ꯑꯃ ꯃꯦꯠꯁ ꯀꯩꯅꯣ ꯃꯣꯏꯗ ꯃꯦꯠꯁ ꯑꯍꯨꯝ ꯑꯍꯨꯝꯔ ꯑꯍꯨꯝ ꯑꯍꯨꯝ ꯑꯍꯨꯝ ꯃꯔꯤ ꯁꯤ ꯐꯥꯎꯗꯤ ꯁꯥꯟꯅꯗꯕꯅꯦꯕꯀꯣ ꯑꯗꯨꯒ ꯃꯣꯏꯅ ꯉꯝꯂꯛꯑꯗꯤ ꯍꯥꯏꯕ ꯆꯥꯟꯁ ꯂꯩꯗꯅ ꯉꯝꯂꯣꯏꯗ ꯍꯥꯏꯕꯕꯨꯗꯤ ꯈꯪꯗ꯭ꯔꯦ ꯑꯗꯣ ꯉꯝꯂꯒꯗꯤ ꯍꯥꯏꯕꯒꯨꯝꯕ ꯆꯥꯟꯁꯁꯨ ꯃꯣꯏꯁꯨ ꯄꯨꯔꯛꯄꯅꯦꯕ ꯑꯗꯨꯒ ꯄꯣꯠ ꯆꯩꯁꯤꯡ ꯑꯁ ꯃꯣꯏ ꯐ꯭ꯂꯥꯏ ꯀꯩꯀꯩꯅꯣ ꯄꯨꯔꯒ ꯂꯥꯛꯄ ꯄꯣꯠꯇꯨꯕꯨ ꯏꯁꯇꯨꯠꯗꯨꯁꯨ ꯃꯤ ꯈꯔꯗꯤ ꯑꯅꯤ ꯑꯍꯨꯝ ꯑꯗꯨꯒ ꯃꯣꯏ ꯇꯤ ꯁꯥꯔꯠ ꯀꯩꯅꯣ ꯑꯗꯨꯒ ꯃꯣꯏꯅ ꯑꯇꯣꯞꯄ ꯃꯤ ꯁꯥꯟꯅꯔꯤꯉꯩꯗ ꯃꯣꯏꯅ ꯀꯣꯏꯕ ꯆꯠꯀꯅꯤꯉꯥꯏ ꯀꯩꯒꯤꯅꯣ ꯑꯦꯁ ꯇꯧꯔꯝꯃꯤ ꯀꯩꯅꯣ ꯄꯨꯔꯥ ꯀꯣꯏꯕ ꯆꯠꯄꯒꯤꯗꯥꯥꯏꯗ ꯇꯧꯔꯅꯤ ꯀꯩꯅꯣ ꯑꯩꯈꯣꯏꯗꯤ ꯆꯗꯤ ꯆꯠꯇꯕꯅꯤꯅ ꯈꯪꯗꯤꯈꯪꯗꯦꯀꯣ ꯑꯗꯨꯝ ꯍꯥꯏꯕ ꯋꯥꯅꯤ ꯑꯗꯨꯃꯥꯏꯅ ꯇꯧꯔꯝꯒꯅꯤ ꯍꯥꯏꯅ
ꯈꯟꯕꯅꯦꯕ
ꯅꯣꯏꯗꯤ ꯆꯥꯡꯁꯥꯡꯗꯤ ꯊꯣꯡꯕ ꯂꯣꯏꯔꯕꫭ
ꯊꯣꯡꯗꯔꯤꯗ
ꯑꯁ
ꯍꯧꯒꯠꯇ꯭ꯔꯤ ꯌꯥꯔꯒ
ꯅꯪꯅ ꯊꯣꯡꯒꯗ꯭ꯔꫭ
ꯃꯥꯅꯦ
ꯑꯁ ꯍꯒꯠꯂꯣ ꯍꯒꯠꯂꯣ ꯐꯃꯨꯡꯗ ꯂꯩꯕꯗꯨꯅ ꯆꯥꯛꯗꯨꯅ ꯑꯩꯉꯣꯟꯗ ꯊꯣꯡꯉꯣꯏꯗ꯭ꯔꯣ ꯍꯥꯏꯅ ꯑꯃꯨꯛꯀ ꯍꯥꯏꯔꯛꯀꯅꯤꯀꯣ ꯉꯁꯤ ꯊꯣꯡꯡꯂꯣꯏꯗꯔꯗꯤ ꯑꯩ ꯆꯠꯂꯒꯦ ꯀꯥꯏꯅ
ꯇꯥꯕꯤꯅ ꯃꯤ
ꯑꯁ ꯀꯅꯥ
ꯆꯥꯛ ꯆꯥꯕꯤꯅꯕ ꯃꯤ ꯂꯩꯇꯦ ꯑꯩꯒ ꯊ‌ꯦꯡꯅ ꯆꯥꯏꯑ‌ꯦꯕꯀꫭ
ꯎꯝ
ꯍꯧꯖꯤꯛ ꯊꯣꯡꯉꯁꯨ ꯏꯪ ꯅꯦ ꯏꯪꯉꯅꯤꯕ
ꯍꯧꯖꯤꯛꯇꯤ ꯁꯥꯕꯅꯤꯅ ꯏꯪꯉꯒ ꯆꯥꯕꯗꯨꯅ ꯕꯦꯁ ꯑꯣꯏꯗ꯭ꯔꫭ
ꯋꯥ
ꯎ ꯊ
ꯑꯁ ꯆꯥꯛ ꯏꯟꯁꯥꯡꯗꯣ ꯊꯣꯡꯕ ꯇꯟꯗꯤ ꯇꯥꯟꯅꯅꯦ ꯑꯩꯈꯣꯏꯁꯦ ꯑꯁ ꯃꯤ ꯑꯅꯤ ꯈꯛꯇ ꯂꯩꯔꯃꯤꯅ ꯊ‌ꫭꯡꯕ‌ꯍꯥꯏꯁ‌ꯦ
ꯍꯥ
ꯑꯍꯥꯎꯕ ꯊꯣꯡꯉꯅꯤ ꯍꯥꯏꯗꯥꯏꯅꯦ
ꯑꯗꯨ ꯑꯣꯏꯔꯁꯨ ꯇꯟꯕꯥ ꯍꯥꯏꯇꯥꯔꯦꯅꯦ ꯍꯣꯔꯦꯟ ꯇꯞ ꯇꯞꯅ ꯃꯤꯅ ꯆꯥꯕ ꯂꯣꯏꯒꯔ‌ꯦ ꯍꯧꯖꯤꯛꯗꯤ ꯀꯣꯏꯕꯥ ꯆꯠꯀꯦ ꯊꯥꯕꯥꯛ ꯆꯠꯂꯥꯒꯦ ꯃꯣꯏꯅ ꯂꯣꯏ ꯆꯠꯂꯀꯥꯟꯗ ꯏꯆꯤꯛ ꯆꯤꯛꯔꯥ ꯀꯥꯟꯗꯥ ꯍꯥ ꯐꯖꯅ ꯊꯣꯡꯉꯥꯒ ꯆꯥꯊꯣꯛꯑꯒꯦ ꯑꯗꯨꯅ ꯕꯦꯁ ꯑꯣꯏꯔꯗ ꯃꯥꯜꯂꯦ ꯑꯗꯨꯅꯥ ꯍꯦꯛ ꯆꯥꯕ ꯂꯣꯏꯔꯕ ꯑꯃꯨꯛꯀꯥ ꯇꯨꯝꯕ
ꯅꯪꯒꯤ ꯊꯥꯕꯛꯁꯦ
ꯍꯣꯏ
ꯌꯥꯝꯅ ꯂꯨꯏꯅ‌ꯦꯀ‌ꯣ ꯑꯗꯨꯗꯤ
ꯌꯥꯝ ꯅꯩꯕꯥ ꯁꯥꯔꯒ ꯂꯩꯕꯅꯤ ꯀꯩꯅꯣ
ꯌꯥꯝ ꯅꯨꯡꯉꯥꯏꯕꯗꯣ
ꯎꯝ ꯑꯗꯨ ꯇꯨꯝꯃꯥꯗꯤ ꯀꯩ ꯇꯧꯔꯛꯀ꯭ꯗꯔꯥ ꯍꯥꯏꯗꯨꯗꯤ ꯈꯪꯗ꯭ꯔꯦ
ꯃꯤꯃꯤ ꯁꯤꯡꯖꯨ ꯆꯥꯁꯜꯂꯣ
ꯑꯗꯨꯒꯨꯝꯕꯥꯁꯨ ꯁꯦꯝꯕꯥ ꯌꯥꯏ ꯑꯩꯈꯣꯏꯗꯤ ꯁꯤꯡꯖꯨ ꯁꯤꯡꯖꯨ ꯁꯤꯡꯖꯨ ꯍꯥꯏꯔꯒ ꯑꯩꯈꯣꯏꯗꯤ ꯃꯣꯔꯣꯛ ꯃꯦꯠꯄꯗꯣ
ꯑꯥ
ꯑꯗꯨꯃꯥꯏꯅ ꯇꯧꯔꯒ ꯑꯩꯈꯣꯏꯗꯤ ꯁꯤꯡꯖꯨ ꯍꯥꯏꯔꯒ ꯅꯣꯏꯅ ꯀꯩꯅꯣ ꯀꯣꯕꯤꯒꯨꯝꯕ ꯀꯩꯅꯣ ꯃꯤꯃꯤꯒꯨꯝꯕ ꯂꯩꯗꯅ
ꯑꯥ
ꯑꯗꯨꯒꯨꯝꯕꯗꯥ ꯁꯦꯝ ꯁꯦꯝꯕꯗꯣ ꯀꯩ ꯍꯥꯏꯁꯤꯔꯥ ꯑꯗꯨꯝ ꯇꯥꯟꯕ ꯍꯥꯏꯇꯥꯔꯦ
ꯁꯦꯝꯗ꯭ꯔꯁꯨ ꯌꯥꯏ ꯀꯩꯅꯣ ꯑꯇꯩ ꯀꯩꯝ ꯍꯥꯞꯇ꯭ꯔꯁꯨ ꯃꯤ ꯃꯤ ꯈꯇꯪꯈꯛ ꯍꯥꯞꯄ
ꯎꯝ ꯑꯗꯨꯒꯨꯝꯕꯗꯣ ꯌꯥꯝ ꯀꯩꯍꯥꯏꯁꯤꯔꯥ ꯃꯤꯃꯤꯗꯨ ꯌꯥꯝ ꯀꯩꯅ‌ꯣ ꯃꯤꯃꯤ ꯍꯥꯏꯔꯒ ꯃꯤꯃꯤ ꯈꯛꯇꯪ ꯆꯥꯕꯗꯨꯗꯤ ꯆꯥꯅꯤꯡꯗꯦꯗ ꯏꯟꯁꯥꯡ ꯅꯥꯄꯤ ꯀꯩ ꯀꯩꯅꯣ ꯃꯔꯣꯏ ꯃꯔꯥꯡ ꯀꯩ ꯀꯩꯅꯣ ꯂꯩꯗꯅ
ꯑꯥ
ꯑꯗꯨꯒꯨꯝꯕꯗ ꯃꯆꯥ ꯃꯆꯥ ꯁꯣꯏꯖꯜꯂꯒ ꯆꯥꯕꯗꯅ ꯈꯤꯇꯪ ꯃꯍꯥꯎꯒꯤ ꯍꯥꯏꯅ ꯃꯤꯃꯤ ꯈꯤꯇꯪ ꯍꯥꯞꯄꯒ ꯆꯥꯕꯗꯨꯅ ꯆꯥꯅꯤꯡꯉ‌ꯦ ꯑꯗ‌ꯣ ꯃꯤꯃꯤ ꯈꯤꯇꯪ ꯀꯩꯅꯣ ꯃꯤ ꯈ꯭ꯔꯥꯗꯤ ꯑꯥ ꯆꯤꯞꯁ ꯀꯩ ꯀꯩꯅꯣ ꯍꯥꯞꯆꯤꯜꯂꯒ ꯀꯩꯅꯣ ꯆꯥꯕꯅꯤ ꯑꯗꯣ
ꯑꯩꯗꯤ ꯄꯥꯝꯗꯦ ꯑꯗꯨꯗ‌ꯣ ꯆꯤꯞꯁ ꯍꯥꯞꯄꯗꯣ
ꯎꯝ ꯆꯤꯞꯁ ꯀꯨꯝꯕꯥ ꯍꯥꯞꯄꯒ ꯀꯨꯀꯨꯔꯦ ꯀꯩ ꯀꯩꯅꯣ ꯑꯁ ꯕꯨꯖꯤꯌꯥ ꯀꯩ ꯀꯩꯅꯣ ꯍꯥꯞꯆꯤꯜꯂꯒꯥ ꯆꯥꯅꯤꯡꯗꯦ ꯑꯗꯨ ꯑꯩꯉꯣꯟꯗꯥ ꯀꯩ ꯀꯩꯒꯤꯅꯣ ꯈꯪꯗꯦ ꯑꯩꯉꯣꯟꯗ ꯍꯥꯎꯇ‌ꯦ ꯑꯗꯨ ꯆꯥꯕ ꯁꯔꯨꯛꯄꯨꯗꯤ ꯃꯔꯣꯛ ꯃꯦꯠꯂꯒ ꯆꯥꯒꯦ ꯑꯩꯗꯤ
ꯊꯨꯝꯃꯤꯔꯥ ꯌꯥꯛꯏꯔꯥ ꯁꯥꯔꯤꯔꯥ ꯈꯪꯗꯕ ꯑꯃ ꯌꯥꯎꯋꯦꯕ
ꯎꯝ ꯃꯣꯏꯗꯣ ꯈꯤꯇꯪ ꯀꯩꯅꯣ ꯎꯝ ꯁꯤꯟꯇꯛ ꯇꯧꯕꯒꯤꯁꯨ ꯀꯩ ꯀꯨ ꯀꯨꯀꯨꯔꯦꯒꯤꯗꯤ ꯀꯩꯅꯣꯗꯣ ꯁꯤꯟꯇꯥꯛ ꯀꯩ ꯀꯩꯅꯣ ꯇꯧꯕꯗꯣ ꯑꯃꯨꯛ ꯑꯗꯨꯒꯨꯝꯕꯗꯨ ꯆꯥꯕꯀꯣ ꯎꯝ ꯍꯩꯅꯗꯕꯥ ꯇꯥꯏ
ꯆꯤꯞꯁ ꯑꯃ ꯄ꯭ꯂ‌ꯦꯟ ꯀꯩꯅꯣ ꯑꯣꯏ ꯌꯦꯂꯣꯗꯣ ꯑꯗꯨꯗꯤ ꯍꯥꯎꯕꯅꯦꯕꯀꯣ ꯑꯗꯨ ꯍꯥꯞ ꯄꯒꯗꯤ ꯆꯥꯗ꯭ꯔꯤ ꯃꯤꯃꯤꯒꯗꯤ ꯀꯣꯠꯂ ꯆꯥꯔꯦ
ꯊꯝꯚꯥꯟꯒꯤ ꯃꯅꯥꯒꯨꯝꯕ ꯀꯩꯅꯣ ꯁꯤꯡꯖꯨꯗ ꯍꯥꯞꯄ ꯃꯅꯥꯁꯤꯡꯗꯣ
ꯑꯍꯥ
ꯑꯗꯨꯒꯨꯝꯕꯗ ꯍꯥꯞꯆꯤꯜꯂꯒ ꯃꯤ ꯃꯤ ꯈꯤꯇꯪ ꯍꯞꯔ ꯆꯥꯕꯗꯤ ꯑꯗꯨꯝ ꯍꯥꯎꯌꯦ ꯑꯗꯨꯝ ꯆꯥꯕ ꯌꯥꯏ ꯑꯗꯨ ꯅꯠꯇ꯭ꯔꯗꯤ ꯑꯁ ꯆꯥꯅꯤꯡꯗꯦ ꯍꯥꯏꯇꯥꯔꯦ
ꯍꯥꯍꯥ
ꯃ‌ꯔꯣꯛ ꯃꯦꯜꯂꯒ ꯑꯗꯨꯝ ꯆꯥꯔꯅꯤ ꯍꯋꯥꯏꯖꯥꯔ ꯎꯝ ꯎꯝ ꯍꯋꯥꯏꯖꯥꯔꯁꯦ ꯍꯥꯟꯅꯗꯤ ꯆꯥꯅꯤꯡꯗꯕꯅꯦ ꯅꯝꯐꯨꯗ ꯆꯥꯁꯤꯜꯂꯨꯕꯅꯦ ꯍꯧꯖꯤꯛꯇꯤ ꯍꯥꯏꯅꯈ꯭ꯔꯦ
ꯄꯥꯝꯃꯅ ꯂꯣꯏꯔꯦ ꯀꯥꯏꯑꯣ
ꯍꯥꯏꯗꯤ ꯑꯁ ꯐꯥꯔꯁꯇꯨꯗꯤ ꯑꯁ ꯑꯗꯨꯛ ꯃꯅꯝ ꯅꯤꯌꯥꯝ ꯅꯝꯊꯤꯕꯗꯨ ꯀꯥꯏꯅꯅ ꯇꯧꯔ ꯂꯩꯕꯅꯦ ꯑꯗꯣ ꯏꯟꯁꯥꯡ ꯍꯥꯎꯃꯟꯗꯕꯒꯤ ꯆ ꯈꯤꯇꯪ ꯈꯤꯇꯪ ꯆꯥꯔꯨꯕꯒꯤ ꯍꯧꯖꯤꯛꯇꯤ ꯍꯥꯏꯅꯔꯦ
ꯑꯩꯖꯨ ꯐꯦꯕꯣꯔꯥꯏꯠꯅꯤꯅꯦ ꯑꯗꯣ
ꯃꯤ ꯃꯤꯅ ꯆꯥꯕ ꯀꯥꯟꯅꯗꯤ ꯃꯅꯝ ꯌꯥꯝ ꯅꯝꯊꯤꯌꯦꯅ
ꯍꯣꯏ ꯍꯣꯏ ꯃꯤꯅ ꯆꯥꯔꯗꯤ ꯅꯝꯊꯤ ꯑꯩꯈꯣꯏꯅ ꯆꯥꯔꯗꯤ ꯅꯝꯗꯝꯅꯦ
ꯑꯗꯨꯒꯤ ꯎꯝ ꯑꯗꯨꯒꯤ ꯑꯗꯨꯃꯥꯏꯅ ꯑꯦ ꯅꯪꯁꯨ ꯆꯥꯎꯑꯣ ꯆꯥꯔꯒ ꯑ ꯑꯗꯨꯒꯤꯅꯦ ꯃꯅꯝ ꯀꯟꯕꯗꯣ ꯆꯥꯗꯕꯒꯤꯅꯦ ꯈꯤꯇꯪ ꯆꯥꯑꯣ ꯍꯥꯏꯔꯦ ꯑꯩꯅ ꯈꯤꯇꯪ ꯑꯃ ꯑꯗꯨꯝ ꯇꯦꯁ ꯇꯧꯑꯦꯕꯀꯣ ꯆꯥꯕ ꯀꯥꯟꯗꯗꯤ ꯍꯣꯏ ꯃꯅꯥꯝ ꯌꯥꯝ ꯊꯣꯛꯗꯕꯒꯨꯝ ꯀꯩꯅꯣ ꯇꯧꯔꯦ ꯑꯗꯨꯝ ꯈꯤꯇꯪ ꯈꯤꯇꯪ ꯈꯤꯇꯪ ꯆꯥꯔꯒ ꯑꯗꯨꯝ ꯍꯥꯏꯅꯔꯛꯈꯤꯕꯋꯥꯟ
ꯀꯥꯏꯗꯒꯤ ꯂꯩꯒꯦ ꯅꯣꯏꯗꯤ
ꯀꯣꯏ ꯑꯗꯨꯝ ꯗꯨꯀꯥꯟ ꯀꯩ ꯀꯩꯅꯣ ꯏꯟꯁꯥꯡ ꯅꯥꯄꯤ ꯀꯩ ꯀꯩꯅꯣ ꯌꯣꯝꯃꯤꯗꯣ